ꯍꯂ
ꯍꯜꯂꯣ
ꯇꯥꯕ꯭ꯔꯣ
ꯑꯥ ꯇꯥꯏꯌꯦꯔ
ꯀꯩꯗꯧꯔꯃꯤꯅꯣ
ꯑꯉꯥꯡꯈꯩꯒꯤ ꯀꯣꯏꯁꯟ ꯌꯦꯡꯉꯝꯕꯅꯦ
ꯑꯣ ꯑꯣ ꯍꯣꯏ ꯑꯣ ꯆꯥꯛ ꯆꯥꯔꯦ
ꯀꯩꯩ ꯃꯊꯦꯟ ꯇꯧꯔꯒꯦ
ꯆꯥꯔꯨ ꯌꯦꯟ ꯆꯥꯏ
ꯑꯣ ꯑꯥꯎ
ꯑꯥ ꯑꯥꯝ ꯁꯣꯝ ꯇꯤ ꯆꯥꯔꯔꯕꯣ
ꯑꯩ ꯀꯩꯅꯣ ꯆꯥꯗ꯭ꯔꯦꯅꯦ ꯑꯩ ꯆꯥꯛ ꯆꯥꯗ꯭ꯔꯦ ꯀꯩꯅꯣ ꯑꯣꯏ ꯆꯥꯔꯦ ꯇꯟ ꯑꯣꯏ ꯆꯥꯔꯦ
ꯑꯣ ꯑꯣ
ꯆꯥꯛ ꯊꯣꯡꯕ ꯇꯜꯂꯦ
ꯑꯦ ꯇꯣꯛꯑꯗꯣꯏꯕ
ꯑꯥ ꯀꯩꯅꯣꯗ ꯑꯣꯏꯅ ꯆꯥꯔꯦ ꯑꯃ ꯂꯤꯛꯂꯥꯒꯤ ꯇꯟ ꯑꯃ ꯃꯣꯏꯒꯤ ꯄꯦꯛꯀꯦꯠꯇ ꯍꯥꯏꯗꯤ ꯍꯥꯟꯅ ꯁꯥꯍꯜꯂꯀꯥꯟꯗꯗꯪ ꯆꯥꯛꯑꯦ ꯌꯥꯕꯗꯣ
ꯍ ꯄꯤꯀꯦ ꯄꯤꯀꯦ ꯍꯥꯟꯕꯤꯗꯣ
ꯑ ꯑꯍꯣꯏ ꯍꯣꯏ ꯍꯣꯏ ꯑꯗꯨ ꯂꯩꯔ ꯑꯅꯤꯈꯛ ꯆꯥꯔꯦ ꯆꯥꯛ ꯊꯣꯡꯕ ꯇꯜꯂꯕ
ꯑꯩꯗꯤ ꯇꯟ ꯐꯅꯝ ꯆꯥꯔꯁꯨ ꯑꯆꯥꯄꯣꯠ ꯐꯅꯅ ꯆꯥꯔꯁꯨ ꯆꯥꯛ ꯆꯥꯗ꯭ꯔ ꯁꯨꯡ ꯉꯥꯏ ꯌꯥꯗꯦꯅꯦ
ꯂꯩꯕꯅꯤ ꯂꯩꯕꯅꯤ ꯇꯟꯕꯅ ꯌꯥꯝ ꯆꯥꯔꯁꯨ ꯈꯤꯇꯪꯐꯥꯎ ꯆꯥꯎꯗ꯭ꯔꯗꯤ ꯏꯁꯥꯗ ꯄꯨꯛ ꯊꯟꯕꯩꯗ ꯇꯥꯏꯞ ꯇꯧꯕꯅꯦ ꯑꯗꯨꯝ
ꯑꯧ ꯏꯆꯥꯥꯁꯦ ꯑꯗꯨꯝ ꯀꯔꯤ ꯍꯥꯏꯇꯥꯏ ꯍꯥꯏꯔꯨꯝ ꯍꯥꯏꯔꯨꯝ ꯇꯧ ꯂꯩꯌꯦ ꯗꯨꯀꯤ ꯌꯥꯝ ꯍꯩꯅꯗꯦ ꯑꯗꯨꯃꯥꯏ ꯇꯧꯕꯗꯣ ꯑꯩꯗꯤ
ꯄꯨꯛ ꯊꯟꯗꯕꯩ ꯇꯥꯏꯞ ꯇꯧꯕꯗꯣ
ꯎꯝ
ꯆꯥꯛ ꯈꯤꯇꯪꯈꯛ ꯆꯥꯔꯀꯥꯟꯗ ꯈꯔ ꯈꯔ ꯈꯛ ꯆꯥꯔꯒꯗꯤ ꯏꯁꯥꯗ ꯅꯨꯡꯉꯥꯏꯖꯕ ꯄꯨꯠꯊꯟꯕꯩ ꯇꯥꯏꯞ ꯇꯧꯕꯗꯣ
ꯇꯧꯋꯦ ꯇꯟ ꯆꯥꯔꯒ ꯑꯩ ꯂꯩꯕ ꯑꯗꯩ ꯑꯆꯥꯄꯣꯠ ꯆꯥꯔꯒ ꯀꯩꯀꯥ ꯂꯩꯕ ꯁꯨꯡꯍꯩ ꯍꯩꯅꯗꯦ
ꯑꯩꯁꯨ ꯍꯥꯟꯅ ꯀꯩꯅꯣ ꯍꯥꯏꯗꯤ ꯇꯥꯏꯅ ꯆꯥꯛ ꯈꯤꯇꯪꯃꯛ ꯆꯥꯗ꯭ꯔꯗꯤ ꯍꯥꯏꯗꯤ ꯇꯟ ꯆꯥꯔꯒꯁꯨ ꯆꯥꯛ ꯈꯤꯇꯪ ꯑꯗꯨꯝ ꯆꯥꯅꯤꯡꯕꯁꯦ ꯇꯧꯔꯝꯃꯦꯕ ꯑꯗꯣ ꯑꯗꯨꯝ ꯍꯥꯏꯗꯤ ꯆꯥꯛꯁꯤ ꯊꯣꯡꯕ ꯌꯥꯝ ꯇꯟꯕ ꯇꯟꯕ ꯌꯥꯎꯔꯛꯏꯕ ꯑꯗꯨ ꯇꯟꯁꯤꯅ ꯑꯗꯨꯝ ꯃꯍꯨꯠ ꯁꯤꯟꯃꯣꯠ ꯁꯤꯟꯈꯤꯕꯗꯒꯤ ꯑꯗꯨꯝ ꯍꯩꯅꯒ꯭ꯔꯦ ꯍꯧꯖꯤꯛꯄꯨꯗꯤ ꯆꯥꯛ ꯆꯥꯗ꯭ꯔꯖꯨ ꯇꯟ ꯑꯃ ꯑꯅꯤ ꯆꯥꯔꯒ ꯃꯌꯥꯡ ꯑꯣꯜꯂꯦꯍꯦ ꯑꯩ
ꯅꯥꯊꯟꯗ ꯊꯣꯡꯕ꯭ꯔꯣ ꯆꯥꯛꯁꯦ ꯍꯥꯏꯖꯦ
ꯑ ꯑꯩꯁꯤꯗ ꯀꯩꯅꯣꯗ ꯂꯩꯕ ꯌꯨꯝꯗ ꯂꯩꯇꯦ ꯑꯩ ꯔꯦꯟꯇ ꯂꯩꯕ ꯑꯗꯨꯒꯤ ꯏꯇꯣꯝꯇꯒ ꯇꯧꯔꯦ ꯏꯃꯥꯟꯅꯕ ꯑꯅꯤꯒ ꯁꯨꯔꯒꯗꯤ ꯁꯤꯟꯗꯣꯛꯅꯔꯒ ꯇꯧꯕ ꯌꯥꯕ ꯏꯇꯣꯝꯗꯅꯤꯅ ꯊꯣꯡꯉꯁꯨ ꯊꯣꯡꯗ꯭ꯔꯁꯨ ꯏꯌꯥ ꯌꯥꯕꯤꯗ
ꯍꯣꯏ ꯑꯗꯨ ꯅ ꯁꯥꯥ ꯁꯣꯛꯂꯛꯀꯅꯤꯀꯣ ꯀꯩꯅꯣ ꯇꯧ ꯈꯔ ꯈꯗꯤ ꯆꯥꯛ ꯆꯥꯛ
ꯀꯩꯅꯣꯕꯨꯗꯤ ꯆꯥꯏ ꯅꯨꯡꯗꯥꯡꯗꯕꯨꯗꯤ ꯑꯗꯨꯝ ꯆꯥꯏ ꯑꯗꯣ ꯑꯌꯨꯛꯁꯦ ꯍꯦꯛꯇ ꯇꯟꯕ ꯑꯗꯨꯒꯤ
ꯑꯥ ꯑꯗꯨ ꯃꯌꯥꯡꯕꯨꯗꯤ ꯑꯗꯨꯝ ꯄꯪꯆꯥꯗ ꯆꯥꯏꯌꯦꯕꯨ ꯇꯟꯖꯥꯔ ꯄꯪꯂꯩ ꯂꯩꯌꯦꯕꯨ ꯈꯣꯏ ꯃꯩꯇꯩꯗꯗꯤ ꯍꯩꯅꯗꯦꯗꯅ
ꯎꯝ ꯑꯗꯨ ꯆꯥꯛꯁꯦ ꯊꯣꯡ ꯃꯇꯝꯟꯗ ꯊꯜꯂꯒꯅ ꯅꯨꯡꯗꯥꯡ ꯑꯌꯨꯛꯀꯨꯝꯕ ꯊꯣꯡꯉꯒ ꯄꯨꯜꯂꯞ ꯊꯣꯡꯖꯤꯟꯕ ꯅꯨꯡꯗꯥꯡꯒꯤꯒ ꯑꯗꯨꯃꯥꯏꯅ ꯇꯧꯕꯁꯨ ꯑꯗꯨꯝ ꯌꯥꯎꯏꯤ
ꯑꯗ ꯏꯟꯊꯝꯊꯥꯗꯗꯤ ꯑꯗꯨꯝ ꯐꯕ ꯀꯥꯂꯦꯟꯗꯗꯤ ꯑꯗꯨꯝ
ꯑꯥ ꯀꯥꯂꯦꯟꯗꯗꯤ ꯌꯥꯔ ꯅꯤꯡꯊꯝꯊꯥꯗꯤ ꯅꯨꯡꯉꯥꯏꯔꯦ ꯑꯗꯨꯑꯣꯏꯗꯤ
ꯎꯝ ꯎꯝ ꯑꯃꯨꯛ ꯁꯥꯍꯜꯂ ꯆꯥꯕ
ꯑ ꯏꯟꯁꯥꯡ ꯍꯥꯏꯗꯤ ꯀꯩꯅꯣꯒꯨꯝꯕ ꯍꯥꯏꯗꯤ ꯌꯦꯟꯒꯨꯝꯕ ꯉꯥꯒꯨꯝꯕ ꯊꯣꯡꯉꯒꯥ ꯉꯔꯦꯟ ꯐꯝꯃ ꯑꯃꯨꯛ ꯍꯦꯟꯅ ꯍꯥꯎꯈꯤꯗꯣꯏꯅꯤ ꯇꯧꯋꯦ
ꯎꯝ ꯎꯝ ꯑꯗꯩ ꯅꯨꯄꯤ ꯃꯆꯥ ꯑꯣꯏꯗꯤ ꯈꯔꯁꯨ ꯐꯕ ꯅꯨꯄꯥ ꯃꯆꯥꯗꯤ ꯈꯔꯁꯨ ꯆꯥꯛ ꯊꯣꯡꯕꯁꯦ ꯃꯅꯥꯠ ꯅꯠꯇꯥꯃꯤꯅ ꯈꯥ ꯇꯟ ꯖꯥꯠ
ꯍꯤꯍꯤ
ꯎ
ꯍꯥꯟꯅꯕꯨꯗꯤ ꯇꯜꯂꯝꯗꯦꯕ ꯑꯩꯁꯨ ꯂꯥꯛꯄ ꯀꯨꯏꯗ꯭ꯔꯤꯉꯩꯗ ꯁꯨꯝ ꯂꯩꯁꯤꯜꯂ ꯁꯨꯝ ꯂꯩꯁꯤꯜꯂ ꯁꯨꯝ ꯂꯩꯁꯤꯜꯂ ꯁꯨꯝ ꯇꯜꯂꯛꯄ ꯁꯨꯝ ꯇꯜꯂꯛ
ꯎꯝ ꯑꯗꯣ ꯀꯔꯤ ꯇꯧꯔꯤꯅꯣꯣꯔꯦꯅ ꯂꯩꯔꯣ ꯄꯤ ꯑꯩꯆ ꯗꯤ ꯇꯧꯔꯤꯔꯥ
ꯑꯣ ꯑꯩ ꯀꯩꯅꯣ ꯇꯧꯕꯅꯦ ꯊꯕꯛꯀꯤ ꯄꯩꯈꯥ ꯊꯥ ꯂꯩꯕꯅꯦꯕ ꯑꯗ ꯃꯊꯪ ꯄꯤ ꯑꯩꯆ ꯗꯤ ꯍꯟꯗꯛ ꯅꯦꯠꯀꯤꯁꯦ ꯑꯩ ꯊꯥꯎꯍꯧꯗ꯭ꯔꯕ ꯍꯟꯗꯛꯀꯤ ꯗꯤꯁꯦꯝꯕꯔꯒꯤꯁꯤꯗ ꯇ꯭ꯔꯥꯏ ꯇꯧꯒꯦ ꯇꯧꯕꯅꯦ
ꯎꯝ ꯀꯟꯅ ꯍꯣꯅꯣ ꯀꯩꯅꯣ ꯍꯣꯅꯣ
ꯄꯤ ꯑꯩꯆ ꯗꯤꯁꯦ ꯖꯤ ꯑꯥꯔ ꯑꯦꯐꯀ ꯐꯪꯉꯛꯑꯗꯤ ꯑꯗꯨꯒꯨꯝꯕꯒ ꯐꯪꯉꯛꯑꯗꯤ ꯉꯥꯏꯇꯧꯕ ꯊꯥꯒꯤ ꯇꯣꯂꯣꯞ ꯆꯥꯔ ꯂꯩ ꯌꯥꯔꯦ ꯑꯗꯨꯗꯤ
ꯎꯝ
ꯅꯣꯡꯁꯦ ꯇꯥꯔꯗꯤ ꯅꯨꯡꯉꯥꯏ ꯅꯣꯡꯁꯦ ꯋꯥ ꯋꯥ ꯑꯝꯇ ꯇꯥꯔꯗꯤ ꯅꯨꯡꯉꯥꯏꯒꯗꯧꯅꯤ
ꯑꯣ ꯏꯪꯗꯧꯅꯦ
ꯅꯣꯡꯁꯦ ꯃꯪꯂꯤ ꯃꯪꯂꯤ ꯃꯪꯂꯤ ꯃꯪꯂꯤ ꯈꯔ ꯈꯤꯛ ꯂꯝꯕꯤ ꯅꯨꯡꯉꯥꯏꯇꯕ ꯈꯨꯠꯁꯨ ꯑꯗꯨꯝ ꯇꯧ ꯂꯩꯑꯦ
ꯑ ꯑꯩꯈꯣꯏꯁꯤꯗ ꯅꯨꯡꯁꯥ ꯀꯟꯅ ꯁꯥꯔꯦ ꯌꯥꯝ ꯁꯥꯕ ꯃꯇꯥꯡ ꯑꯣꯏꯔꯦ
ꯑꯣ ꯁꯣꯝ ꯀꯩꯁꯥꯝꯄꯥꯠ ꯔꯣꯝ ꯁꯥꯢꯠ ꯅꯣꯡ ꯃꯪꯂꯤ ꯃꯪꯂꯤ ꯇꯧꯔꯒ ꯏꯁꯥꯗꯣ ꯑꯣꯝꯆꯥꯛꯅꯕꯤꯗꯣ ꯑꯗꯨ ꯇꯧꯋꯦ ꯁꯤꯗ ꯅꯨꯡꯁꯥꯁꯨ ꯁꯥꯗꯕ ꯅꯣꯡꯁꯨ ꯆꯨꯗꯕ ꯅꯣꯡ ꯃꯪꯉꯥꯒ
ꯑꯗꯩ ꯏꯕꯨꯡꯉꯣꯅ ꯂꯩꯔꯤꯁꯤ ꯑꯦꯝ ꯖꯨꯗꯔꯣ ꯀꯗꯥꯥꯏꯗꯅꯣ
ꯑ ꯑꯩ ꯀꯩ ꯂꯣꯏꯔꯛꯄ ꯍꯥꯏꯅꯣ
ꯀꯗꯥꯏꯗꯥꯅꯣꯕ ꯍꯧꯖꯤꯛ ꯂꯩꯔꯤꯖꯦ ꯀꯔꯤ ꯀꯣꯂꯦꯁ ꯀꯩꯁꯥꯝꯄꯥꯠꯇ ꯎꯝ
ꯑꯩꯈꯣꯏ ꯑꯣꯖꯥ ꯑꯃꯥꯒꯤ ꯃꯥꯏ ꯁꯥꯇ꯭ꯔꯒꯤ ꯆꯦ ꯀꯩꯀꯥ ꯌꯦꯡꯕꯤꯕꯗꯣ ꯑꯩꯅ ꯌꯦꯡꯕꯤꯌꯣꯅ ꯃꯥꯅ ꯄꯤꯔꯛꯄꯗꯨꯒꯤ ꯑꯟꯁꯥꯔ ꯢꯁꯂꯤꯞ ꯀꯩꯀꯥ ꯑꯩꯅ ꯑꯗꯨꯝ ꯆꯦꯛ ꯇꯧꯕꯗꯨꯒꯤ ꯈꯔ ꯆꯦꯛ ꯇꯧꯔꯝꯕ ꯃꯥꯥꯏ ꯊꯕꯛ ꯆꯤꯟꯕꯩ ꯃꯥ ꯌꯦꯡꯕꯗꯣ ꯉꯝꯗ꯭ꯔꯦ ꯑꯩ ꯌꯦꯡꯉꯛꯑꯣ ꯑꯗꯨꯝ ꯃꯥ ꯑꯩ ꯈꯔ ꯈꯥꯏꯕꯤꯒꯦ ꯍꯥꯏꯔꯝꯕꯗꯣ ꯑꯗꯨꯝ
ꯎꯝ
ꯑꯩꯅ ꯈꯛ ꯌꯦꯡꯕ ꯃꯥ ꯌꯦꯡꯕꯗꯣ ꯃꯇꯝ ꯁꯪꯗ꯭ꯔꯦ ꯍꯥꯏ ꯑꯗꯨꯒꯤ
ꯑꯝ
ꯉꯔꯥꯡ ꯉꯔꯥꯡ ꯂ ꯅꯍꯥꯜꯂ ꯀꯩꯅꯣ ꯅꯥꯒꯥꯂꯦꯟꯗ ꯕꯣꯝ ꯄꯣꯈꯥꯏꯈꯤꯕ ꯈꯪꯍꯧꯕ꯭ꯔꯣ
ꯈꯪꯗꯦ ꯀꯩꯅꯣꯗ ꯂꯩꯃ ꯀꯥꯟꯇꯣ ꯁꯥꯕꯟꯒꯤꯗꯨꯗꯤ ꯇꯥꯏ ꯑꯗꯨꯒ ꯑꯇꯩꯗꯤ ꯇꯥꯗꯦ ꯀꯥꯡꯇꯣ ꯁꯥꯕꯥꯟ ꯌꯨꯝ ꯃꯩ ꯊꯥꯕꯗꯣ
ꯑꯁ ꯀꯥꯟꯇꯣ ꯁꯥꯕꯟ ꯌꯨꯝ ꯃꯩ ꯊꯥꯕꯗꯣ ꯃꯌꯨꯝꯗꯣ ꯍꯥꯏꯗꯤ ꯃꯁꯥꯒꯤ ꯌꯨꯝꯗꯣ ꯃꯥꯒꯤ ꯃꯃꯥꯡꯗꯨꯗ ꯃꯩ ꯊꯥꯔꯒ ꯀꯟ ꯉꯝꯗꯥꯕꯩ ꯑꯁ ꯊꯃꯣꯏ ꯐꯖꯅ ꯆꯥꯛꯑꯝꯒꯅꯤ ꯃꯥ
ꯍꯣꯏ ꯑꯁ ꯌꯥꯝ ꯀꯞꯅꯤꯡꯕꯖꯥꯠꯅꯤꯗ
ꯍꯥꯏꯗꯤ ꯑꯃ ꯍꯥꯏꯗꯤ ꯕꯤꯃꯣ ꯍꯣꯏ ꯀꯩꯍꯣꯏ ꯆꯠꯄ ꯅꯠꯇ꯭ꯔ ꯑꯃ ꯅꯨꯄꯥꯗꯣ ꯃꯣꯏ ꯐꯨꯠꯕꯣꯜꯂ꯭ꯔ ꯃꯥꯄꯨ ꯌꯨꯝꯕꯨꯗꯣ ꯑꯗꯨꯒꯤ ꯏꯟꯇꯔꯚꯤꯌꯨ ꯂꯧꯕ ꯑꯃ ꯂꯩꯕꯅꯦꯕ ꯑꯗꯨꯗ ꯃꯥ ꯍꯥꯏ ꯀꯥꯟꯗ ꯑꯩ ꯌꯨꯝꯗꯣ ꯃꯣꯏ ꯌꯨꯝꯗꯣ ꯃꯤꯇꯔ ꯍꯟꯗ꯭ꯔꯦꯠ ꯃꯤꯇꯔꯃꯨꯛꯇꯪ ꯂꯥꯞꯄꯦ ꯍꯥꯏꯕꯅꯦ ꯃꯌꯨꯝꯗꯣ ꯃꯩꯈꯨ ꯈꯨꯔꯛꯑꯦ ꯑꯝꯇ ꯀꯜꯂꯣ ꯑꯥꯔꯃꯤꯗ ꯍꯥꯏꯔ ꯀꯥꯟꯗ ꯆꯥꯛꯇꯦ ꯆꯥꯛꯇꯦ ꯆꯥꯛꯇꯦ ꯍꯥꯏꯔꯒ ꯑꯗꯨꯝ ꯊꯝꯃꯦꯕ ꯑꯁ ꯃꯥꯏ ꯃꯗ ꯊꯃꯣꯏꯗꯣ ꯄꯣꯛ ꯄꯣꯛ ꯆꯥꯛꯑꯒ ꯈꯥꯡꯉꯦ ꯑꯗ ꯁꯤ ꯆꯪꯉꯨꯕꯗ ꯑꯃꯨꯛ ꯐꯨꯕꯤ
ꯑꯗꯨꯒꯤ
ꯌꯥꯝ ꯐꯠꯇ꯭ꯔꯦꯗ ꯈꯪꯗꯦ ꯑꯩꯈꯣꯏꯒꯤ ꯀꯩꯅꯣꯁꯦ
ꯏꯁꯥꯒꯤ ꯌꯨꯝꯗꯣ ꯃꯩ ꯆꯥꯛꯑꯒ ꯑꯩ ꯃꯃꯥꯡꯗ ꯃꯩ ꯊꯥꯔꯛꯄ ꯍꯥꯏꯁꯤ ꯀꯅꯥꯅ ꯈꯥꯡꯉꯝꯗꯣꯏꯅꯣ ꯑꯗꯨꯁꯨ ꯑꯥꯔꯃꯤꯅ ꯈꯥꯝꯃ ꯊꯝꯃꯒ
ꯎꯝ
ꯑꯗꯨ ꯐꯨꯔꯛꯄꯅ ꯑꯃꯨꯛ ꯈꯣꯢꯔꯣꯝꯗ ꯐꯨꯔꯛꯏ ꯅꯣꯛꯅꯤꯡꯕꯁꯨ ꯌꯥꯎꯔꯛꯑꯦꯕ
ꯑꯁ ꯑꯩꯈꯣꯏꯒꯤꯁꯨ ꯆꯍꯤ ꯑꯃ ꯅꯣꯡ ꯅꯨꯡꯁꯤꯠꯇ ꯌꯨꯝ ꯇꯦꯛꯈꯤꯑꯕꯀꯣ
ꯑꯣ꯫
ꯑꯗꯨꯐꯥꯎꯗ ꯀꯞꯄꯗ ꯀꯞꯄꯗ ꯀꯞꯄꯗ ꯑꯩ ꯃꯍꯩ ꯃꯍꯩ ꯀꯞꯅꯕꯗ ꯅꯣꯡ ꯅꯨꯨꯁꯤꯠ ꯁꯤꯖꯨ ꯑꯀꯟꯕ ꯑꯀꯟꯕ ꯂꯩꯅꯦ꯫
ꯑꯥ ꯑꯁ ꯍꯟꯗꯛ ꯂꯦꯟꯒ ꯇꯥꯈꯤꯕꯗꯨꯗꯗꯤ ꯌꯨꯝ ꯏꯃꯥꯟꯅꯕꯣꯏ ꯑꯁꯣꯛꯄ ꯌꯥꯎꯋꯤ ꯂꯦꯟ ꯏꯝꯐꯥꯜ ꯃꯅꯨꯡ ꯑꯃ ꯄꯨꯂꯞ ꯇ ꯃꯌꯥꯝ ꯇꯥꯈꯤꯕꯗꯣ ꯑꯃ
ꯑꯧ ꯑꯩ ꯑꯩꯈꯣꯏꯁꯨ ꯆꯥꯛ ꯁꯪ ꯃꯄꯥꯖꯦ ꯇꯤꯟꯖꯤ ꯂꯣꯏꯅ ꯍꯣ ꯇꯣꯛꯏꯅꯦ ꯑꯗꯣ ꯍꯧꯖꯤꯛꯄꯨꯗꯤ ꯃꯊꯛꯇ ꯑꯃꯨꯛ ꯀꯨꯞꯁꯜꯂꯦ
ꯑꯣ
ꯂꯦꯟꯖꯤꯅ ꯍꯣꯠꯇꯣꯛꯄꯖꯤ ꯐꯖꯅ ꯍꯣꯠꯄꯖꯥꯠꯅꯤ ꯐ꯭ꯔꯣꯁꯇꯨ ꯌꯥꯝ ꯀꯟꯕꯅꯤꯅꯅꯦ
ꯎꯝ
ꯑꯆꯧ ꯑꯆꯧꯕꯅ ꯗꯥꯛ ꯂꯥꯎ ꯊꯥꯔꯛ ꯄꯗ ꯑꯩꯈꯣꯏꯒꯤ ꯃꯩ ꯃꯄꯥꯖꯤꯗꯤ ꯂꯣꯏꯅ ꯐꯨꯠ ꯐꯨꯠ ꯐꯥꯎꯗꯣꯛꯄꯅꯤ
ꯎꯝ ꯑꯩꯈꯣꯏ ꯏꯃꯥꯟꯅ ꯍꯣꯏ ꯀ꯭ꯋꯥꯁꯤꯐꯥꯏ ꯕꯤꯁꯅꯨꯄꯨꯔ ꯀ꯭ꯋꯥꯁꯤꯐꯥꯏ ꯗꯒꯤ ꯃꯣꯏꯒꯤ ꯀꯩꯅꯣꯒꯨꯝꯕ ꯑ ꯀꯣꯕꯤꯒꯨꯝꯕ ꯃꯅꯥ ꯃꯁꯤꯡ ꯃꯌꯥꯝ ꯊꯥꯕꯅꯦꯕ꯫ ꯄꯨꯡꯂꯣꯏ ꯂꯣꯏꯔꯦ ꯍꯥꯏ ꯂꯦꯟ ꯇꯥꯕꯗꯨꯗ ꯑꯗꯨ ꯆꯍꯤꯗꯨꯃ ꯐꯔ ꯄꯨꯂꯞ ꯃꯥꯡꯉꯦ ꯍꯥꯏ
ꯑꯗꯨ ꯀꯨꯝꯁꯤꯁꯦ ꯑꯩꯒꯤ ꯌꯨꯝꯗꯤ ꯁꯣꯛꯑꯒ ꯀꯣꯕꯤꯗꯤ ꯑꯃꯨꯛ ꯁꯣꯛꯍꯧꯗꯕ ꯋꯥꯅꯤ ꯀꯃꯥꯏꯅ ꯇꯧꯅꯣ ꯍꯪꯗꯦ ꯂꯦꯟꯗꯨꯅ ꯊꯩꯔ ꯆꯠꯈꯤꯕ꯭ꯔꯥ ꯈꯪꯗꯦ ꯀꯣꯕꯤ ꯐꯨꯜ ꯈꯔ ꯊꯥꯏꯑꯕ ꯑꯩ ꯍꯟꯗꯛ ꯑꯗ ꯍꯪꯒꯥꯝꯖꯨ ꯑꯩꯈꯣꯏꯒꯤ ꯒꯦ ꯒꯦ ꯂꯥꯎ ꯐꯕ ꯇꯥꯡꯗꯨ ꯑꯣꯏꯕꯗꯣ ꯑꯃꯕꯧ ꯐꯨꯛ ꯁꯣꯛꯑꯝꯗꯕ ꯋꯥꯅꯤꯗ ꯂꯥꯏꯅ ꯆꯥꯟꯕꯤꯔꯤ ꯃꯥꯜꯂꯦ ꯑꯥ ꯂꯥꯏꯅ ꯆꯥꯟꯕꯤꯔꯤ ꯖꯥꯠꯅꯤ
ꯑꯁ ꯑꯗꯨꯒꯤ ꯃꯇꯝꯗꯣ ꯃꯣꯏ ꯄꯩꯁꯥ ꯄꯨꯞ ꯆꯍꯤꯗꯣ ꯄꯨꯂꯞ ꯊꯥꯗꯈꯤꯕꯈꯩ ꯄꯨꯜꯂꯞ ꯃꯥꯡꯉꯦ ꯍꯥꯏ ꯑꯗꯨꯝ
ꯎꯝ ꯑꯗꯩ ꯋꯥꯡꯖꯤꯡ ꯂꯣꯝꯗꯖꯨ ꯀꯣꯕꯤ ꯐꯨꯟꯖꯦ ꯂꯣꯏꯅ ꯐꯨꯗꯗꯅ ꯂꯣꯏ ꯀꯥꯏꯗꯅꯅꯦ
ꯎꯝ
ꯀꯦꯖꯤꯗ ꯂꯨꯄꯥ ꯌꯥꯡꯈꯩ ꯍꯨꯝꯐꯨꯒ ꯄꯤ ꯍꯥꯏꯌꯦ꯫
ꯑꯁ ꯍꯣꯡꯅ ꯊꯥꯗꯣꯔꯛꯄ ꯋꯥꯅꯤꯅꯦ
ꯑꯥ ꯇꯥꯡꯉꯤꯅꯦ ꯑꯗꯣ ꯑꯩꯈꯣꯏ ꯁꯣꯟꯗꯗꯤ ꯑꯃꯨꯛ ꯍꯣꯡꯉꯤꯅꯦ
ꯑꯣ
ꯑꯩꯈꯣꯏ ꯁꯣꯟꯗꯅ ꯀꯨꯟꯊ꯭ꯔꯥ ꯅꯤ ꯀꯨꯟ ꯃꯉꯥ ꯑꯗꯨꯃꯥꯏꯅ ꯄꯤꯔꯤꯅꯤ ꯃꯣꯏꯗ ꯌꯥꯡꯈꯩ ꯍꯨꯝꯐꯨ ꯄꯤꯗꯣ ꯇꯥꯡꯉꯤꯅꯤ
ꯏꯟꯁꯥꯡ ꯅꯥꯄꯤꯒꯤ ꯔꯦꯠꯁꯦ ꯍꯥꯏꯗꯤ ꯑꯩꯈꯣꯏꯅ ꯂꯩꯕꯖꯦ ꯑꯩꯈꯣꯏ ꯖꯦ ꯃꯃꯟ ꯖꯦ ꯈꯪꯗꯕꯅꯤꯅ ꯑꯗꯨꯝ ꯄꯪ ꯌꯣꯟꯗ ꯌꯟꯁꯤꯜꯂꯛꯄ ꯐꯅꯕ ꯑꯍꯥꯟꯕ ꯑꯣꯏꯒꯦꯔꯥ ꯍꯅꯨꯕꯤ ꯑꯣꯏꯒꯦꯔꯥ ꯑꯗꯨꯗ ꯑꯩꯈꯣꯏ ꯀꯔꯤꯝꯅꯨꯡ ꯋꯥꯡꯅ ꯑꯗꯨꯝ ꯄꯤꯔꯛꯄ ꯑꯗꯨꯝ ꯀꯣꯛ ꯂꯧꯔ ꯂꯥꯛꯄꯅꯤꯅ ꯃꯃꯟꯁꯦ ꯈꯪꯗꯦꯕ ꯄꯥꯛꯅ
ꯎꯝ
ꯍꯥꯏꯗꯤ ꯏꯟꯁꯥꯡ ꯅꯥꯄꯤ ꯀꯣꯕꯤ ꯍꯥꯏꯗꯤ ꯃꯈꯟ ꯃꯈꯟ ꯂꯩꯁꯦ ꯑꯗꯨ ꯑꯗꯨꯝ ꯃꯣꯏꯖꯨ ꯑꯗꯨꯝ ꯃꯣꯏꯊꯣꯛꯄ ꯑꯗꯨꯝ ꯄꯪꯌꯣꯟꯗꯒ ꯌꯣꯟꯖꯤꯜꯛꯑꯦ ꯑꯗꯣ ꯍꯣꯡꯅ ꯄꯤꯔꯛꯄꯁꯨ ꯌꯥꯎꯏ꯫ ꯌꯥꯝ ꯇꯥꯡꯅ ꯄꯤꯔꯛꯄꯁꯨ ꯌꯥꯎꯋꯦ
ꯑꯥ ꯑꯗꯒꯤ ꯈꯔ ꯇꯣꯏꯅ ꯀꯩꯊꯦꯡ ꯀꯥꯕ ꯃꯤꯗꯗꯤ ꯑꯗꯨꯝ ꯈꯪꯒꯅꯦꯕ ꯏꯟꯁꯥꯡ ꯅꯥꯄꯤ ꯃꯃꯜꯖꯦ ꯑꯗ ꯃꯣꯏꯖꯨ ꯐꯠꯇꯦꯗ ꯑꯩꯈꯣꯏ ꯈꯪꯗꯕꯅꯦ ꯑꯉꯥꯡꯅꯦ ꯍꯥꯏꯔꯒꯁꯨꯀꯣ ꯇꯥꯡꯅ ꯄꯤꯁꯜꯂꯛꯄꯖꯨ ꯃꯣꯏꯖꯨ ꯑꯐꯕ ꯑꯣꯏꯔꯣꯏꯕ ꯃꯣꯏ ꯁꯦꯟꯗꯣꯡ ꯈꯛꯇꯒꯤ ꯈꯜꯂꯦ
ꯍꯥꯏꯗꯤ ꯀꯗꯔꯒ ꯌꯥꯝ ꯇꯧꯔꯛꯄ ꯌꯥꯎꯈ꯭ꯔꯦꯕ ꯍꯩꯈꯥ ꯍꯥꯏꯇꯥꯔꯦ ꯍꯩꯈꯥꯁꯦ ꯍꯪꯒꯥꯞ ꯃꯄꯥꯟ ꯑꯣꯏꯔꯒꯁꯨ ꯌꯥꯝ ꯊꯨꯝꯕ ꯍꯩꯈꯥ ꯂꯩꯗꯅ ꯑꯗꯨꯒꯨꯝꯕꯗꯣ ꯑꯗꯨꯗꯣ ꯑꯗꯨ ꯃꯁꯛꯇꯨ ꯆꯞ ꯃꯥꯟꯅꯕ ꯍꯥꯏꯇꯥꯔꯦ ꯑꯗꯨꯗ ꯑꯩꯖꯨ ꯑ ꯍꯣꯕꯦ ꯍꯣꯕꯦ ꯇꯧꯔꯀꯥꯟ ꯁꯟꯗꯥ ꯋꯥꯏꯔꯝꯅꯦꯕꯀꯣ ꯑꯗ ꯍꯧꯖꯤꯛꯀꯤꯖꯤꯖꯨ ꯄꯣꯠ ꯂꯣꯏꯁꯤꯜ ꯂꯩꯔꯝꯕ ꯍꯥꯏꯇꯥꯔꯦ ꯍꯅꯨꯕꯤꯗꯨꯖꯨ ꯑꯗꯨꯅ ꯕꯣꯛꯁꯦ ꯍꯩꯈꯥꯖꯦ ꯊꯨꯝꯕ꯭ꯔꯥ ꯑꯁ ꯈꯨꯊꯨꯝ ꯑꯃ ꯇꯧꯕꯅꯦ ꯍꯥꯏꯔꯦ ꯑꯗꯨꯒ ꯂꯨꯄꯥ ꯀꯨꯟꯊ꯭ꯔꯥꯒꯤ ꯀꯨꯟꯊ꯭ꯔꯥꯒꯤ ꯂꯧꯔꯛꯑꯦ ꯑꯗꯩ ꯃꯥꯁꯨ ꯍꯣꯕꯦ ꯍꯣꯕꯦ ꯇꯧꯕꯗꯨꯗ ꯑꯁ ꯑꯕꯣꯛꯅ ꯌꯥꯝ ꯍꯥꯞꯄꯝꯅꯤꯁꯦ ꯈꯣꯠꯂꯝꯃꯤꯁꯦ ꯊꯨꯝꯕꯅꯤ ꯊꯨꯝꯕꯅꯤ ꯑꯁ ꯈꯨꯊꯨꯝ ꯑꯃ ꯇꯧꯕꯅꯦ ꯌꯦꯡꯉꯀꯥꯟ ꯂꯣꯏ ꯏꯁꯤꯜ ꯂꯩꯔꯝꯗꯅ
ꯑ ꯑꯈꯥꯕꯁꯨ ꯌꯥꯎꯕꯅꯦ ꯑꯗꯨꯝꯕꯗꯣ
ꯍꯣꯏ ꯃꯥꯅ ꯍꯥꯏꯗꯤ ꯊꯨꯝꯃꯦ ꯊꯨꯝꯃꯦ ꯍꯥꯏꯔꯒ ꯂꯣꯏ ꯁꯤꯜ ꯂꯩꯔꯝꯗꯅ
ꯑꯩꯈꯣꯏ ꯑꯩꯈꯣꯏ ꯁ꯭ꯋꯥꯏꯗ ꯄꯥꯟꯕꯅꯦꯕ ꯑꯗꯨꯅ ꯃꯥꯎ ꯍꯩꯈꯥ ꯍꯥꯏꯗꯨꯅ ꯌꯥꯝ ꯊꯨꯝꯕꯅꯦ꯫ ꯑꯗꯩ ꯑꯩꯈꯣꯏꯁ꯭ꯋꯥꯢꯒꯤ ꯃꯥꯎ ꯍꯩꯈꯥ ꯁꯥꯕꯗꯨꯗꯤ ꯁꯤꯟ ꯊꯨꯝꯗꯕꯅꯦꯕ
ꯑꯣ
ꯀꯃꯥꯏꯅ ꯇꯧꯔꯤꯅꯣ ꯈꯪꯗꯦ ꯃꯥꯎꯔꯣꯝꯗꯒꯤ ꯂꯥꯛꯄꯁꯤꯅ ꯌꯥꯝ ꯊꯨꯝꯃꯦ ꯑꯗꯨꯒ ꯁ꯭ꯋꯥꯏꯗ ꯄꯥꯟꯕꯁꯤꯅ ꯊꯨꯝꯗꯦ꯫
ꯃꯣꯏ ꯋꯦꯗꯔ ꯃꯣꯏ ꯋꯦꯗꯔꯗꯨꯅꯔꯁꯨ ꯈꯪꯗꯦ ꯃꯣꯏꯁꯦ ꯃꯣꯏꯔꯣꯝꯗ ꯏꯪꯗꯅ ꯌꯥꯝ ꯇꯧꯋꯤꯗꯅ ꯁꯥꯏꯗꯗꯤ ꯑꯗꯨꯝꯕꯗꯤ ꯂꯩꯇꯦ ꯌꯥꯝ ꯀꯟꯅ ꯏꯪꯕꯁꯨ ꯅꯠꯇꯦ꯫
ꯎꯝ꯫
ꯃꯥꯎ ꯍꯩꯈꯥ
ꯈꯪꯗꯦꯗ ꯄꯣꯠ ꯌꯣꯟꯕꯤꯖꯤꯡꯁꯤꯁꯨ ꯑꯩꯈꯣꯏꯒꯤ ꯑꯉꯥꯡꯒꯨꯝꯕ ꯈꯔ ꯄꯪꯇꯛ ꯁꯨꯇꯛ ꯇꯧꯕꯗꯗꯤ ꯃꯃꯜꯁꯦ ꯍꯦꯟꯖꯟ ꯍꯦꯟꯖꯟ ꯂꯧꯋꯦ ꯄꯣꯠꯁꯦ꯫
ꯑꯗꯣ ꯄꯣꯠꯁꯦ ꯃ ꯑꯥ
ꯈꯔ ꯀꯩꯅꯣ ꯇꯧꯕꯗꯗꯤꯅꯦ ꯑꯈꯪ ꯑꯍꯩꯗꯨꯗꯗꯤ ꯂꯧꯕ ꯉꯝꯗꯦꯕ ꯃꯣꯏ ꯅꯨꯡꯇꯤꯒꯤ ꯀꯩꯊꯦꯟ ꯀꯥꯕ ꯈꯪꯗꯕꯗꯨꯗ ꯑꯈꯪꯕꯗꯨꯗꯗꯤ꯫
ꯄꯣꯠꯁꯦ ꯑꯌꯨꯛꯇ ꯉꯟꯇꯥꯥꯅ ꯍꯥꯏꯗꯤ ꯈꯨꯗꯛꯇ ꯉꯍꯥꯥꯛ ꯌꯣꯜꯂꯝꯃ ꯐꯠ ꯍꯟꯈꯤꯕ ꯀꯥꯡꯕꯨꯗꯣ ꯑꯗꯨꯗ ꯅꯣꯡ ꯐꯣꯇꯣꯛ ꯀ ꯃꯣꯏꯗꯩ ꯂꯧꯔꯛꯒꯗꯤ ꯄꯣꯠꯇꯣ ꯃꯌꯥꯝꯒ ꯄꯤꯔꯛꯑꯦꯕ ꯍꯣꯡ ꯍꯣꯡꯅ
ꯎꯝ
ꯑꯗꯨ ꯅꯠꯇꯕꯤꯗ ꯕꯖꯥꯔꯒꯤ ꯄꯣꯂꯛꯇꯩꯒ ꯆꯪꯉ ꯂꯩꯕꯗꯨꯗꯤ ꯑꯁ ꯇꯥꯡ ꯑꯗꯨꯝ ꯂꯧꯔꯦ ꯑꯗꯨꯝ ꯑꯩꯈꯣꯏꯁꯨ ꯑꯗꯨꯝ ꯎꯄꯥꯏ ꯂꯩꯇꯕꯅꯤꯅ
ꯑꯗꯨꯒꯨꯝꯕꯗꯣ ꯃꯌꯨꯝꯗꯒꯤ ꯍꯦꯜꯂꯛꯄ ꯂꯝ ꯂꯥꯞꯅ ꯂꯥꯛꯄꯅꯦꯕ꯫
ꯎꯝ
ꯑꯗꯨꯗꯤ ꯍꯣꯡꯅ ꯑꯗꯨꯝ ꯄꯤꯔꯝꯒꯅꯦꯕ꯫
ꯍꯣꯡꯅ ꯑꯗꯨꯝ ꯄꯤꯔꯛꯑꯦꯗꯣ ꯃꯣꯏꯅ ꯑꯃꯨꯛ ꯉꯟꯇꯥ ꯌꯣꯜꯂꯝꯃ ꯐꯠ ꯍꯩꯊꯈꯤꯕꯅꯤꯅ ꯑꯗꯨꯗꯣ ꯀꯨꯏꯅ ꯂꯩꯇꯕꯅꯦꯕ
ꯑꯪ ꯑꯗ ꯍꯌꯦꯡ ꯀꯥꯅꯕ ꯑꯃꯨꯛ ꯂꯧꯔꯨꯗꯣꯏꯅꯤꯗꯣ ꯑ ꯍꯦꯛꯎꯗꯣꯏꯅꯤꯗꯣ꯫ ꯑꯗꯨ ꯅꯪꯅꯕ ꯆꯠꯂꯤꯅꯦ ꯑꯗꯒꯤ